ꯍꯂꯣ ꯎꯝ ꯇꯥꯏ ꯀꯣꯣ ꯆꯕ꯭ꯔꯣ
ꯍꯜꯂꯣ
ꯇꯥꯕ꯭ꯔꯣ
ꯍꯥꯎ
ꯇꯥꯗꯕ꯭ꯔꯣ
ꯇꯥꯕꯨꯗꯤ ꯇꯥꯏ ꯐꯖꯅ ꯇꯥꯗꯕ
ꯑꯁ ꯋꯥ ꯈ ꯊꯤꯒꯗꯔꯥ
ꯅꯪ ꯅꯪꯒꯤꯅꯦ ꯅꯔꯣꯏ ꯏꯒꯤ ꯅꯔ ꯈꯔ ꯃꯈꯣꯟ ꯃꯈꯣꯟꯗꯣ ꯁꯤꯡꯗꯦꯅꯦ
ꯎꯝ ꯍꯧꯖꯤꯛꯗꯤ ꯆꯞ ꯃꯥꯟꯅꯕ꯭ꯂꯣ
ꯍꯜꯂꯣ
ꯑꯥꯎ ꯇꯥꯏꯌꯦ ꯇꯥꯏꯌꯦ
ꯌꯥꯔꯕꯣ ꯍꯦ
ꯑ ꯍꯦ ꯇꯥꯏꯒꯣ
ꯑꯩꯒꯤ ꯚꯣꯏꯁꯇ ꯁꯤꯡꯂꯣ
ꯍꯣꯏ ꯁꯦꯡꯉ ꯁꯦꯡꯁꯦ ꯍꯣꯏ ꯅꯪꯒꯤ ꯃꯈꯣꯟꯗꯤ ꯇꯥꯏꯔꯦ ꯑꯗꯨ
ꯀꯥꯏ ꯇꯧꯔꯤꯒꯦ
ꯑꯗꯨꯝ ꯍꯧꯒꯠꯇ ꯉꯥꯏꯔꯤꯗꯣ ꯑꯩꯗꯤ ꯑꯃꯨꯛꯀ ꯍꯒꯜꯂꯗꯒ ꯃꯛ ꯇꯒ ꯃꯀ ꯍꯒꯜꯂꯤꯦ ꯕꯣꯜꯂꯤ ꯌꯦꯡꯉꯀꯣ
ꯕꯧꯣꯔ
ꯑ ꯕꯣꯜ ꯌꯦꯡꯕꯒꯤ ꯑꯃꯨꯛꯀ ꯕꯣꯜ ꯌꯦꯡꯕ ꯂꯣꯏꯔꯒ ꯑꯃꯨꯛꯀ ꯇꯨꯝꯃꯒ ꯑꯃꯨꯛꯀ ꯍꯧꯒꯠꯄꯅꯤꯅ
ꯁ
ꯑꯣꯈꯇ ꯉꯥꯏꯔꯤꯁ ꯅꯪꯒꯤ ꯇꯥ꯭ꯔꯣ
ꯇꯥꯕꯗꯤ ꯇꯥꯏ ꯑꯗꯨ ꯅꯪꯒꯤ ꯃꯈꯣꯟꯗꯨꯣ ꯐꯖꯅ ꯇꯥꯛꯑꯅꯦ ꯀꯔꯤ ꯇꯧꯖꯥꯅꯣꯅꯦ ꯑꯩꯈꯣꯏꯅꯤꯒꯤꯁꯦ
ꯎ ꯈꯪꯉꯦꯀꯣ ꯀꯩꯒꯤꯅꯣ ꯈꯪꯉꯦ
ꯌꯥꯔꯦ
ꯇꯥꯔ ꯋꯥꯍꯗꯤꯗ
ꯍꯣꯏ ꯍꯧꯖꯤꯛꯇꯤ ꯐꯖꯔꯦ
ꯎꯝ ꯑꯩꯗꯤ ꯑꯃꯨꯀ ꯍꯧꯒꯠꯂꯒ ꯕꯣꯔꯤ ꯑꯃꯛ ꯂꯣꯏꯔꯒ ꯑꯃꯨꯛꯀ ꯇꯨꯝꯃꯒ ꯑꯃꯨꯛꯀ ꯍꯧꯒꯠꯅꯦꯕꯗꯤ ꯑ
ꯑꯗꯨꯠꯐꯣ ꯐꯖꯅ ꯌꯦꯡꯈ꯭ꯔꯦꯅ ꯑꯗꯨꯗꯤ ꯉꯔꯥꯡ ꯅꯨꯡꯗꯥꯡꯗꯤ
ꯑꯥ ꯉꯁꯤ ꯊ꯭ꯔꯤ ꯊꯥꯔꯇꯤꯒꯤ ꯂꯩꯕꯗꯣ
ꯎꯝ
ꯑꯗꯨ ꯌꯦꯡꯉꯦ
ꯀꯅꯥꯒ ꯀꯅꯥꯅꯣ ꯊ꯭ꯔꯤ ꯊꯥꯔꯇꯤ ꯉꯁꯤ
ꯑꯔꯖꯦꯟꯇꯤꯅꯥ ꯋꯥ ꯏꯕꯀꯣ
ꯑꯔꯖꯦꯟꯇꯅꯥꯒ
ꯀꯩꯅꯣ ꯀꯣꯄ ꯍꯥꯏꯕ꯭ꯔꯥ ꯀꯇ꯭ꯔꯤ ꯑꯅꯧꯕꯗꯣ
ꯑꯣ
ꯑꯝ
ꯃꯣꯏꯁꯨ ꯐꯖꯅ ꯁꯝꯃꯛ ꯍꯥꯏꯦꯅꯦ
ꯐꯖꯅꯦ ꯁꯅꯏ ꯃꯣꯏꯗ ꯒꯣꯜ ꯀꯤꯞꯄꯔꯅ ꯐꯖꯅ ꯇꯧꯋ ꯁꯦꯞ ꯐꯖꯅ ꯇꯧꯅꯦ ꯑꯗꯨꯒ ꯃꯣꯏꯗꯤ ꯗꯤꯐꯦꯟꯁꯤꯞ ꯑꯣꯏꯅ ꯁꯥꯟꯅꯕꯀꯣ ꯃꯣꯏꯁꯦ ꯗꯤꯐꯦꯟꯁ ꯌꯥꯝꯨ ꯀꯜꯂꯦ ꯍꯦꯛ ꯀ ꯑꯩꯗꯒꯤ
ꯑꯣ ꯃꯥꯅꯦ ꯃꯥꯅꯤ ꯅꯠꯇ꯭ꯔꯗꯤ ꯃꯣꯏ ꯋꯥ
ꯑꯗꯨꯒ ꯃꯣꯏꯗꯣ ꯀꯤꯄꯔꯗꯨꯁꯨ ꯑꯗꯨꯝ ꯐꯖꯕ ꯍꯥꯏꯇꯥꯔꯦ
ꯑꯣ
ꯐꯤꯀꯤ ꯏꯀꯤ ꯀꯩꯩꯅꯣꯁꯦ ꯄꯨꯥ ꯁꯦꯐꯅꯤ ꯀꯦꯅ ꯃꯥ
ꯑꯠꯆꯥ
ꯁꯗꯟ ꯁꯗꯟ ꯕꯣꯔꯒꯨꯝꯕ ꯈꯛꯇꯅꯦꯕ ꯆꯪꯕꯗꯣ ꯑꯗꯨ ꯀꯤꯄꯔꯗꯣ ꯌꯥꯝ ꯌꯥꯝ ꯍꯥꯏꯩ
ꯒꯣꯒꯤ ꯔꯤꯖꯔꯗꯤ ꯀꯃꯥꯏꯅ ꯇꯧꯒꯦ ꯃꯣꯏ ꯑꯅꯤꯒ
ꯊ꯭ꯔꯤ ꯇꯨ
ꯑꯥꯔꯖꯦꯟꯇꯤꯅꯥꯅ ꯊ꯭ꯔꯤ ꯑꯣꯏꯕ
ꯑꯥ
ꯑꯣ ꯑꯆꯥ
ꯑꯩꯣꯏ ꯊ꯭ꯔꯤ ꯇꯨꯗ ꯂꯁꯤꯡ ꯍꯔꯅꯤ
ꯃꯦꯠꯁꯇꯤ ꯅꯨꯡꯉꯥꯏ ꯃꯦꯠꯁꯇꯣ ꯅꯨꯡꯉꯥꯏꯃꯜꯂꯦ
ꯑꯁ ꯃꯤꯁ ꯑꯗꯩ ꯃꯣꯏꯗꯨ ꯍꯥ ꯀꯩꯁ ꯏꯅꯥꯎ ꯏꯅꯥꯎꯅ ꯊꯣꯛꯑꯁꯨ ꯊꯣꯛꯑꯁꯨ ꯑꯗꯨꯝ ꯕꯣ ꯐꯖꯕꯗꯣ
ꯎꯝ
ꯃꯍꯤꯁꯤꯡꯗꯨ ꯑꯁ
ꯃꯣꯏ ꯃꯣꯏꯁꯦ ꯍꯟꯗꯛꯅ ꯐꯥꯔꯁ ꯃꯥꯂꯦ ꯁꯤꯗ ꯁꯗꯣꯗꯣ ꯁꯅꯕꯗꯣ
ꯍꯣꯏ ꯍꯣꯏ ꯐꯥꯔꯁ ꯃꯣꯏꯗ ꯐꯥꯔꯁ ꯇ ꯎꯝ
ꯑꯥꯔꯖꯦꯟꯇꯤꯅꯥ ꯑꯩꯈꯣꯏꯕꯨ ꯉꯝꯁꯤ ꯂꯣꯏꯔꯦ ꯃꯣꯏ
ꯑꯁ ꯑꯗꯨ ꯑꯥꯔꯖꯦꯟꯇꯤꯅꯥ ꯉꯅꯗꯤ ꯋꯥꯔꯜ ꯀꯞ ꯂꯧꯕ ꯌꯥꯔꯍꯦ ꯀꯩꯅꯣ ꯃꯣꯏ ꯆꯝꯕꯤꯌꯣꯟꯗ ꯍꯜꯂꯕꯅꯤ ꯀꯩꯅꯣ ꯂꯥꯁ ꯏꯌꯥꯔꯒꯤ ꯂꯥꯁ ꯏꯌꯥꯔꯒꯤ ꯆꯝꯕꯤꯌꯣꯟ ꯍꯜꯂꯒꯁ ꯀꯥꯏꯗꯤ
ꯑꯗꯨ ꯇꯧꯔꯗꯤ ꯃꯣꯏꯒꯤ ꯃꯤꯡꯗꯤ ꯐꯖꯗꯤ ꯐꯖꯔꯅꯤ
ꯎꯝ ꯍꯣꯏ ꯑꯁ ꯃꯣꯏ ꯃꯤꯡ ꯐꯖꯅ ꯆꯠꯂꯅꯤ ꯑꯅꯧꯕ ꯍꯧꯔꯒ ꯐꯥꯔꯁ ꯇꯥꯏꯝ ꯋꯥꯔꯜ ꯀꯞ ꯁꯥꯟꯅꯔꯒ ꯐꯥꯔꯁ ꯐꯥꯔꯁ ꯇꯥꯏꯝ ꯋꯥꯔꯜꯀꯞ ꯂꯧꯕ ꯍꯥꯏ ꯁꯤꯗꯤ ꯋꯥꯔꯜ ꯀꯞꯀꯤ ꯔꯤꯄꯣꯔꯠ ꯊꯨꯈꯥꯏꯔꯅꯤ ꯀꯩꯅꯣ
ꯇ ꯀꯥꯏꯅꯤ ꯍ
ꯑꯦ ꯑꯁ ꯃꯣꯏ ꯀꯤꯄꯔꯗꯣ ꯀꯤꯄꯔꯗꯣ ꯑꯁ ꯌꯥꯝ ꯐꯖꯅꯤ ꯃꯣꯏ ꯃꯤꯁꯤꯒꯤ ꯀ꯭ꯔꯤꯀꯦꯠ ꯂꯣꯏꯅꯃꯛꯁꯦ ꯇꯧꯕ ꯋꯥꯅꯤ
ꯎ ꯃꯤꯁꯤ ꯉꯔꯥꯡꯗꯤ ꯃꯥꯒꯤ ꯒꯤ ꯁꯅꯥꯕꯨꯗꯤ ꯀꯃꯥꯏꯅ ꯇꯧꯒꯦ ꯕꯣꯜ ꯐꯖꯅ
ꯑꯗꯨꯝ ꯍꯣꯏ ꯐꯖꯅ ꯁꯥꯟꯅ ꯃꯥꯗꯨ ꯀ ꯀꯩꯁ ꯃꯉꯣꯟꯗ ꯄꯥꯟꯅꯕꯁꯦ ꯃꯤ ꯑꯍꯨꯝ ꯑꯗꯨꯝ ꯄꯥꯟꯅꯑꯕꯀꯣ ꯃꯤ ꯑꯍꯨꯝ ꯂꯩꯀꯥꯟꯗ ꯑꯗꯨꯒ ꯃꯣꯏꯁꯦ ꯌꯥꯝ ꯗꯤꯐꯦꯟꯁꯤꯞ ꯑꯣꯏꯌꯦꯕ ꯑꯗꯨꯒꯦ ꯈꯤꯇꯪ ꯀꯩ ꯍꯥꯏꯁꯔꯦ ꯃꯣꯏ ꯗꯤꯐꯦꯟꯁꯤꯞ ꯇꯧꯕꯅꯦ ꯒꯣꯜ ꯆꯟꯅꯤꯡꯉꯥꯏꯗꯣ
ꯑꯥ
ꯑꯗꯨꯅ ꯆꯜꯂꯁꯨ ꯀꯩꯅꯣ ꯑꯗꯨꯝ ꯗꯤꯕꯣꯔꯁꯀꯤ ꯃꯄꯥꯟꯗ ꯑꯗꯨꯝ ꯆꯜꯂꯁꯨ ꯑꯗꯨꯝ ꯒꯣ ꯆꯪꯉꯤꯗꯅ ꯑꯗꯣ ꯃꯣꯏꯗꯤ ꯑꯃꯨꯛꯀ ꯆꯤꯄꯔꯗꯨ ꯐꯖꯔꯦ ꯆꯪꯕ ꯉꯝꯗꯕ ꯋꯥꯅꯤ
ꯒꯣꯏ ꯑꯇꯩꯗꯤ ꯌꯥꯝ ꯊꯧ ꯃꯥꯜꯂꯦ ꯑꯥꯔꯖꯦꯟꯇꯤꯅꯥ ꯍꯣꯏ
ꯍꯣꯏ ꯕꯣ ꯑꯇꯩꯇꯩꯗꯤ ꯑꯗꯨꯝ ꯇꯧꯋꯦ ꯃꯣꯏꯗꯅ ꯈꯤꯇꯪ ꯀꯩ ꯍꯥꯏꯁꯤꯔꯥ ꯁꯨꯠꯁꯦ ꯑꯗꯨꯝ ꯃꯤꯁꯤ ꯈꯛꯇ ꯇꯧꯋꯕꯀꯣ ꯑꯇꯣꯞꯄꯁꯨ ꯇꯧꯋꯤ ꯇꯧꯋꯦ ꯑꯗꯨ ꯑꯣꯏꯔꯁꯨ ꯌꯥꯝ ꯗꯤꯕꯣꯔꯁꯀꯤ ꯃꯄꯥꯟꯒꯨꯝꯕ ꯈꯤꯇꯪ ꯂ ꯂꯣꯡ ꯁꯠꯗꯣ
ꯑꯥ
ꯇꯥꯎꯗꯨ ꯥꯏ ꯇꯥ ꯎꯝ ꯑꯦꯁ ꯃꯣꯏ ꯍꯣꯕ ꯍ ꯄꯖꯥꯏ ꯃꯣꯏ ꯆꯠ ꯁ ꯑꯗꯨꯃꯤ ꯌꯦ ꯌꯥꯏꯁ
ꯑꯣ
ꯑꯥꯎꯠ ꯑꯣꯐ ꯗꯤꯕꯣꯛꯁꯀꯨꯝꯕꯗ ꯀꯣꯅꯔ ꯑꯦꯡꯒꯜꯒꯨꯝꯕꯗ ꯆꯥꯈꯤꯕꯒꯨꯝꯕ ꯑꯃ ꯃꯒꯤ ꯥꯎ ꯐꯨꯖꯥꯅꯤꯁꯨ ꯐꯥꯖꯥꯔꯅꯤ
ꯑꯣ ꯑꯠꯆꯥ ꯑ
ꯁꯤꯗꯤ ꯑꯗꯨꯝ ꯀꯔꯤꯁꯤꯔꯥ ꯁꯤꯦꯃꯤꯐꯥꯏꯅꯦꯜꯒꯤ ꯑꯗꯨꯝꯒꯤ ꯆꯥꯡꯗꯨꯅꯤꯗ
ꯑꯗꯨꯒꯤ ꯑꯗꯨꯒꯤ ꯂꯦꯕꯔ ꯌꯧꯔꯛꯑꯦꯕ
ꯑꯥ ꯑꯅꯤꯃꯛ ꯐꯖꯅꯦ ꯁꯅ ꯍꯥꯏꯕꯀꯣ ꯑꯗꯣ ꯁꯥꯟꯅꯕꯗꯣ ꯀꯟꯇ꯭ꯔꯤ ꯑꯃꯗꯤ ꯈꯤꯇꯪ ꯗꯤꯐꯦꯟꯁꯤꯞ ꯑꯣꯏꯅ
ꯃꯥꯅꯤ ꯃꯥꯅꯤ ꯃꯣꯏ ꯃꯣꯏ ꯈꯪꯉꯛꯏꯕ ꯍꯧꯖꯤ ꯑꯩꯈꯣꯏꯗꯤ ꯐꯖꯅ ꯁꯥꯟꯅꯩ ꯗꯤꯐꯦꯟꯁꯇꯨ ꯁꯔꯥ ꯂꯤꯡꯗ꯭ꯔꯤꯗꯤꯀꯣ
ꯎꯝ ꯑꯔꯖꯦꯟ ꯗꯤꯅꯥꯗꯅ ꯈꯤꯇꯪ ꯗꯤꯐꯦꯟꯁꯇ ꯈꯤꯇꯪ ꯁꯣꯟꯕ ꯍꯥꯏꯇꯥꯔꯦ
ꯑ ꯈꯔ ꯁꯣꯟꯕ ꯃꯥꯟꯕ꯭ꯔꯣ
ꯎꯝ ꯎꯝ ꯃꯣꯏ ꯗꯤꯐꯦꯟꯁꯁꯨ ꯈꯤꯇꯪ ꯁꯣꯜꯂꯦꯕꯀꯣ ꯃꯣꯏꯗ ꯑꯗꯨꯝ ꯌꯥꯗꯤꯦ ꯌꯥꯏꯕꯀꯣ ꯑꯗꯨ ꯑꯣꯏꯔꯁꯨ ꯂꯩꯗ ꯍꯥꯏꯗꯤ ꯎꯝ ꯎꯝ
ꯄꯨꯔ ꯑꯩꯈꯣꯏꯒꯤ ꯁꯦꯇꯤꯁꯐꯦꯛꯁꯟꯗꯣ ꯂꯥꯛꯇꯕ ꯑꯩꯈꯣꯏꯒꯤ ꯑꯦꯛꯁꯄꯦꯛꯇꯣ
ꯎꯝ ꯕꯣꯜꯗꯣ ꯕꯣꯜꯗꯣ ꯑꯗꯨꯝ ꯁꯨꯠ ꯀꯥꯎꯍꯜꯂꯦꯕꯀꯣ
ꯑꯣ ꯑꯆꯥ ꯑꯆꯥ ꯑ
ꯃꯣꯏꯒꯤꯗꯤ ꯀꯔꯤꯒꯤ ꯁꯨ ꯁꯨꯠ ꯇꯧꯕ ꯌꯥꯗꯕꯅꯦꯕ ꯑꯗꯨꯒꯤ ꯃꯤꯁꯤ ꯑꯩꯈꯣꯏꯁꯦ ꯄꯏꯗꯤ ꯂꯩꯗꯅꯤ ꯑꯗꯨ ꯃꯤꯁꯤ ꯒꯣꯜ ꯑꯃ ꯑꯣ ꯇꯣꯈꯅꯪꯒꯣꯂ ꯑꯃ ꯃꯥ ꯑꯗꯨꯝ ꯆꯪ
ꯦꯁꯤ ꯒꯣꯜꯗꯤ ꯑꯗꯨꯝ ꯍꯥꯞꯄꯗꯤ ꯍꯥꯞ ꯃꯥꯜꯂꯦꯅꯦ ꯑꯗꯨꯝ ꯆꯥꯟ ꯃꯥꯜꯂꯦꯅꯦ ꯃꯦꯁꯤꯁꯦ
ꯎꯝ ꯃꯁꯦ ꯄ꯭ꯂꯦ ꯈꯨꯗꯤꯦ ꯄ꯭ꯂꯦ ꯈꯨꯗꯤꯡꯗꯤ ꯑꯗꯨꯝ ꯒꯣꯜ ꯑꯃ ꯅꯠꯇ꯭ꯔꯒ ꯑꯅꯤ ꯑꯗꯨꯝ ꯆꯅꯤ ꯆꯜꯂꯗ
ꯍꯔꯦꯄꯣꯠꯂꯁꯨ ꯐꯪꯉꯨ ꯌꯥꯅꯤ ꯃꯣꯏꯅ ꯉꯝꯕ ꯉꯝꯃꯨꯔꯗꯤ ꯑꯗꯨꯗꯤ
ꯍꯣꯏ ꯑꯗꯨ ꯆꯥꯟꯁꯄꯨꯗꯤ ꯂꯩ ꯍꯧꯖꯤꯛ ꯐꯥꯎꯕꯗꯤ ꯍꯣꯏ ꯉ ꯄ꯭ꯂꯦ ꯈꯨꯗꯤꯡ ꯒꯣꯜ ꯑꯃ ꯅꯠꯇ꯭ꯔꯒ ꯑꯅꯤ ꯑꯗꯨꯝ ꯆꯟꯕꯅꯤꯅꯀꯣ
ꯨꯇ꯭ꯔꯣ
ꯎꯝ ꯍꯧꯖꯤꯛ ꯊꯥꯔꯇꯤ ꯇꯨ ꯊꯥꯔꯇꯤ ꯇꯨ ꯔꯥꯎꯟꯁꯅꯦꯕꯀꯣ ꯍꯧꯖꯤꯛ ꯑꯥ ꯁꯤ ꯁꯤꯛꯁꯇꯤꯟ ꯔꯥꯎꯝ ꯆꯪꯈ꯭ꯔꯦ ꯑꯥꯔꯖꯦꯟꯇꯤꯅꯥ ꯍꯧꯖꯤꯛ ꯅ ꯒꯅꯥꯒ ꯀꯅꯥꯅꯣ ꯂꯩꯕꯅꯦ ꯑꯗꯨꯁꯨ ꯁꯅꯥꯕ ꯂꯣꯏꯕꯖꯥꯠꯔ ꯈꯪꯗꯦ
ꯑꯣ ꯉꯁꯤ ꯑꯌꯨꯛꯂꯣ
ꯑ
ꯑꯁꯤꯗꯤ ꯂꯩ ꯍꯥꯏꯕ ꯍꯥꯏꯕ ꯀꯅꯥꯗꯃꯗꯣ
ꯀꯅꯥ ꯍꯥꯏꯕ
ꯑ ꯅꯠꯇꯦ ꯍꯧꯖꯤꯛ ꯁꯥꯟꯅꯔꯒ ꯇꯧꯕ ꯂꯩꯕ꯭ꯔꯣ
ꯁꯅꯥꯕ ꯂꯣꯏꯔꯝꯒꯅꯤꯗ ꯃꯣꯏ ꯁꯚꯦꯟ ꯁꯚꯦꯟꯗꯔ ꯂꯩꯕꯅꯦꯕꯀꯣ ꯒꯅꯥꯒ ꯑꯗꯨꯅ ꯂꯥꯁ ꯃꯦꯠꯆ ꯑꯣꯏꯔꯦ ꯑꯣꯡꯂꯤ ꯊꯥꯔꯇꯤ ꯄꯨꯔ ꯑ
ꯑꯣ ꯆ
ꯒꯅꯥ ꯒꯅꯥꯒ ꯀꯅꯥꯔꯣ ꯂꯩꯕꯅꯤ ꯑ ꯌꯦꯡꯗ꯭ꯔꯦ
ꯍꯝ
ꯇꯨꯝꯅꯤꯡꯕꯅꯦ ꯑꯩꯅ
ꯑꯩꯁꯨ ꯉꯔꯥꯡ ꯌꯥꯝ ꯊꯦꯡꯅꯩ ꯇꯨꯝꯃꯦ ꯑꯗꯨ ꯃꯦꯠꯁꯇꯤ ꯑꯩꯈꯣꯏ ꯑꯁꯤ ꯑꯁꯤꯒꯤ ꯃꯤꯁꯤ ꯌꯦꯡꯗꯤ ꯌꯦꯡꯗꯦ ꯑꯗꯣ ꯌꯥꯝ ꯊꯦꯡꯅ ꯇꯨꯝꯃꯛ ꯑꯩꯁꯨ ꯄꯨꯡ ꯑꯦꯂꯚꯦꯟ ꯊꯥꯔꯇꯤ ꯑꯦꯂꯚꯦꯟ ꯐꯣꯔꯇꯤ ꯑꯗꯨꯁꯨ ꯑꯗꯨ ꯇꯨꯝꯃꯦꯕ ꯑꯩꯣ ꯑꯩ ꯑꯩꯁꯨꯀꯣ
ꯑꯝ
ꯑꯁ ꯑꯗꯨꯐꯥꯎ ꯋꯥꯔꯒ ꯂꯩ ꯑꯅꯦ ꯍꯧꯖꯤꯛ ꯀꯥꯏꯗꯒꯤ
ꯎꯝ ꯉꯥꯟ ꯑꯩꯗꯤ ꯉꯔꯥꯡꯗꯈꯤ ꯈꯤꯇꯪ ꯉꯟꯅ ꯇꯨꯝꯃꯤꯕꯀꯣ ꯉꯟꯅ ꯇꯨꯝꯂꯒ ꯍꯧꯒꯠꯂꯒ ꯑꯃꯨꯛꯀ ꯕꯣꯜ ꯌꯦꯡꯕ ꯕꯣꯜ ꯌꯦꯡꯕ ꯂꯣꯏꯔꯒ ꯑꯃꯨꯛꯀ ꯇꯨꯝꯕꯅꯤꯅꯤ ꯃꯣꯏꯗꯣ ꯀꯩꯅꯩꯅꯣ ꯐꯣꯔꯇꯤ ꯐꯥꯏꯚ ꯃꯤꯅꯤꯠꯗꯨ ꯂꯣꯏꯁꯟꯒꯗ꯭ꯔꯥ ꯍꯥꯏꯔꯒ ꯑꯃꯨꯛꯀ ꯑꯦꯛꯁꯇ꯭ꯔꯥ ꯇꯥꯏꯝ ꯇꯧꯕꯀꯣ
ꯑ
ꯑꯗꯨꯒꯤ ꯃꯥ ꯈꯤꯇꯪ ꯃꯇꯝꯗꯣ ꯈꯤꯇꯪ ꯁꯥꯡꯅ ꯂꯧꯕ ꯍꯥꯏꯇꯥꯔꯦ
ꯎꯝ
ꯉꯜꯂꯤ ꯀꯩꯅꯩ ꯃꯦꯁ ꯕꯣꯜ ꯌꯦꯡꯕꯀꯥꯟꯗꯥ ꯅꯣꯡꯉꯥꯜꯈ꯭ꯔ ꯅꯣꯡꯉꯥꯜꯂꯒ ꯑꯃꯨꯛꯀ ꯇꯨꯝꯒꯦ ꯍꯥꯏꯅ ꯃꯦꯠꯆ ꯂꯣꯏꯔꯀꯥꯟꯗ ꯉꯝꯅꯕꯅꯤꯅ ꯇꯨꯝꯃꯒꯦ ꯍꯥꯏꯅ ꯑꯃꯨꯛꯒ ꯇꯨꯝꯃꯒ ꯍꯧꯒꯠꯄꯅꯤꯅ ꯍꯧꯖꯤꯛ ꯍꯧꯠꯇꯉꯥꯏꯔꯤ
ꯎꯝ ꯑꯥꯔꯖꯦꯟꯇꯤꯅꯥ ꯑꯩꯈꯣꯏꯁꯨ ꯉꯔꯥꯟꯗꯤ ꯐꯖꯅ ꯋꯥꯔꯝꯅꯤ ꯃꯣꯏꯒꯤ ꯁꯥꯄꯣꯔꯇꯔꯗꯣ
ꯑꯁ ꯑꯗꯨꯝ ꯌꯦꯡ ꯌꯦꯡꯉꯒ ꯄꯦꯅꯥꯜꯇꯤ ꯄꯦꯅꯥꯜꯇꯤ ꯇꯧꯔꯦꯗꯅ ꯆꯥꯟꯖ ꯆꯥꯟꯁꯁꯦ ꯈꯤꯇꯪ ꯋꯥꯠꯂꯦ ꯄꯦꯅꯥꯜꯇꯤꯗꯨ ꯍꯥꯏꯕꯗꯤ ꯀꯤꯞꯄꯔꯗꯨ ꯐꯖꯩꯕꯀꯣ ꯄꯦꯅꯥꯢꯜꯇꯤ ꯇꯧꯔꯗꯤ ꯑꯁ
ꯑꯗꯨꯗꯤ ꯈꯔ
ꯎꯝ ꯑꯗꯨꯒꯤ ꯈꯜꯂꯒ ꯐꯦꯅꯥꯜꯇꯤꯗꯤ ꯇꯥꯗ꯭ꯔꯤꯉꯥꯏ ꯍꯥꯏꯅ ꯑꯁ ꯀꯥꯟꯅ ꯇꯥꯕ ꯀꯥꯟꯗ ꯑꯦꯛꯁꯇ꯭ꯔꯥ ꯇꯥꯏꯃꯤꯡ ꯑꯣꯢ ꯑꯦꯛꯁꯇ꯭ꯔꯥ ꯍꯥꯞꯄꯗ ꯑꯗꯨꯝ ꯒꯣꯜ ꯑꯃꯅ ꯍꯦꯟꯕꯒꯤ ꯀꯥꯈꯤꯕꯅꯦ ꯑꯁ ꯑꯗꯣ ꯀꯤꯄꯔꯗꯣ ꯑꯗꯨꯅꯦ ꯃꯥꯗꯣ ꯐꯥꯔꯁ ꯃꯦꯖꯔꯁ ꯅꯥꯕ ꯀꯥꯟꯗꯁꯨ ꯃꯥ ꯐꯖꯅ ꯁꯦꯞ ꯇꯧꯋꯤꯕꯀꯣ
ꯑ
ꯃꯥ ꯍꯟꯗꯛꯁꯦ ꯀ꯭ꯂꯕ ꯈꯔꯅꯗꯤ ꯂꯧꯒꯗꯧ ꯃꯥꯜꯂꯦ ꯑꯗꯣꯏꯁ
ꯑꯣ ꯑꯠꯆꯥ ꯑꯠꯆꯥ ꯑ ꯂꯧꯕꯁꯨ ꯌꯥꯏꯅꯦ ꯃꯣꯏ ꯑꯗꯨꯗꯤ
ꯃꯥꯒꯤ ꯍꯥꯟꯅ ꯐꯥꯔꯁ ꯃꯦꯁ ꯁꯅꯥꯕ ꯀꯥꯟꯗ ꯃꯥꯒꯤ ꯑꯥꯏ ꯖꯤ ꯑꯦꯀꯥꯎꯟ ꯊꯥꯔꯇꯤ ꯊꯥꯔꯇꯤ ꯊꯥꯔꯇꯤꯒꯤꯔꯥ ꯂꯩꯕꯗꯣ ꯋꯥꯟ ꯄꯣꯏꯟ ꯀꯩꯅꯣ ꯃꯤꯂꯤꯌꯟ ꯌꯧꯈ꯭ꯔꯕꯅꯤꯅ ꯎ ꯀꯤꯞꯄꯔꯒꯤ ꯑꯥꯏꯖꯤꯒ ꯃꯥ ꯐꯖꯅ ꯕꯣꯜꯗꯣ ꯁꯦꯞ ꯇꯧꯕꯒꯤꯀꯣ
ꯑ
ꯑꯦꯁ ꯃꯥꯅꯦ ꯁꯨꯠ ꯂꯥꯛꯄ ꯈꯨꯗꯤꯡꯁꯤ ꯁꯦꯚ ꯇꯧꯔꯛꯄꯒꯤ ꯎꯝ ꯕꯦꯁꯀꯤꯞꯄꯔ ꯂꯧꯕ ꯌꯥꯏ ꯃꯥꯗꯣ
ꯉꯝꯗꯨ ꯂꯧꯕ ꯌꯥꯕ꯭ꯔꯣꯅꯦ ꯑꯗꯨꯒꯨꯝꯕ
ꯉꯝꯃꯗꯤ ꯑꯦꯁ ꯃ ꯈꯪꯗꯦꯅꯦ ꯃꯣꯏ ꯉꯝꯗ꯭ꯔꯗꯤ ꯄꯤꯗꯕ ꯃꯥꯜꯂꯦ
ꯍꯣꯏ ꯕꯦꯁ ꯄ꯭ꯂꯦꯌꯔ ꯕꯦꯁ ꯀꯦꯄꯔ ꯑꯗꯨꯒꯨꯝꯕꯗꯤ ꯐꯥꯔꯁ ꯃꯅꯥꯠꯇꯗꯤ ꯆꯤꯀꯦꯟ ꯑꯗꯨꯗ ꯄꯤꯃꯜꯂꯦ ꯉꯝꯕ ꯑꯗꯨꯒ ꯐꯥꯔꯁ ꯊꯥꯕꯗꯣ
ꯎꯝ ꯑꯗꯨꯒꯤꯗꯤ ꯍꯥꯟꯅ ꯉꯝꯃꯛꯑꯗꯤ ꯕꯦꯁꯀꯤꯞꯄꯔꯁꯨ ꯂꯧꯕ ꯌꯥꯔꯅꯤ ꯑꯔ ꯃꯥꯒ ꯀꯤꯄꯔꯗꯤ ꯃꯤ ꯈꯔꯗꯤ ꯑ ꯐꯨꯔꯤꯠꯀꯤ ꯀꯨꯝꯕꯗꯁꯦ ꯕꯣ ꯆꯪꯈꯤꯕꯗꯣ ꯈꯪꯍꯧꯗꯅ ꯑꯗꯨꯝ ꯂꯦꯞꯂꯒ ꯂꯩꯗꯅ ꯑꯗꯨꯗꯤ ꯑꯗꯨ ꯅꯠꯇꯦ ꯆꯣꯡꯉꯣꯅꯦ ꯃꯥꯅꯦ ꯎꯝ
ꯍꯝ ꯍꯨꯝ
ꯀꯃꯥꯏꯅ ꯇꯧꯔꯛꯀꯅꯤ ꯍꯥꯏꯕꯁꯤ ꯃꯥ ꯈꯪꯉꯦꯕꯀꯣ
ꯑ
ꯑꯗꯨꯒ ꯃꯣꯏꯅ ꯗꯤꯐꯦꯟꯁꯤꯞꯇ ꯁꯥꯟꯅꯕ ꯑꯗꯨꯅ ꯒꯣꯜ ꯀꯤꯞꯄꯔꯅ ꯐꯖꯔꯦ ꯑꯗꯨꯒꯤꯅꯦ ꯑꯁ ꯑꯁꯤꯒꯤ ꯃꯦꯠꯁꯤꯗꯤ ꯃꯣꯏꯅ ꯑꯦꯇꯦꯛꯀꯤꯡ ꯂꯥꯛꯄꯁꯨ ꯑꯗꯨꯝ ꯐꯖꯩꯌꯦꯕꯀꯣ ꯃꯣꯏ ꯃꯣꯏꯁꯨ ꯀꯁꯨ ꯄꯖ ꯅ ꯇꯅꯦ ꯃꯨ ꯃꯣꯏꯅꯗꯤ ꯍꯦꯟꯅ ꯗꯤꯐꯦꯟꯁꯤꯞꯇ ꯁꯥꯟꯅꯔꯛꯈꯤꯕ ꯃꯣꯏꯗ ꯑꯦꯇꯦꯛꯀꯤꯡꯒꯤ ꯀꯩꯅꯣ ꯆꯂꯦ ꯗꯣ ꯀꯌꯥꯒꯌꯥ ꯆꯒ ꯑꯗꯨ ꯍꯣꯏ ꯁꯤꯈꯤꯇꯪ